ꯑꯥ ꯇꯥꯕꯔꯣ ꯇꯥꯢꯌꯦ ꯍꯨꯝ ꯍꯤꯟ ꯃꯆꯥꯗꯣ ꯑꯗ ꯂꯨꯄꯥ ꯀꯨꯟꯊ꯭ꯔꯥ ꯄꯤꯕꯤꯗꯣ ꯑꯝꯇ ꯂꯩꯅꯤꯡꯕꯅꯦ ꯑꯍꯣꯡ ꯀꯩꯊꯦꯜꯗ ꯂꯨꯄꯥ ꯀꯨꯟꯊ꯭ꯔꯥꯗ ꯂꯨꯄꯥ ꯀꯨꯟꯊ꯭ꯔꯥꯗ ꯌꯥꯍꯧꯕꯅꯦ ꯑꯩꯅ ꯉꯥꯡꯕꯗꯤ ꯌꯥꯝ ꯀꯟ ꯇꯥꯏ ꯅꯪꯅ ꯉꯥꯡꯕꯩ ꯇꯥꯗꯦ ꯏꯁ ꯊꯥꯒꯠꯁꯤ ꯊꯥꯒꯠꯁꯤ ꯆꯅꯞ ꯈꯣꯏꯅꯞꯅꯔꯦ ꯑ ꯖꯥ ꯍꯥꯎꯒꯅꯤꯍꯦ ꯌꯦꯔꯨꯝ ꯊꯣꯡꯕ ꯊꯣꯡ ꯍꯦ ꯇꯉꯥꯡꯅ ꯆꯠꯅꯤꯡꯕꯅꯤ ꯍꯨꯝ ꯍꯨꯝ ꯆꯠꯇꯦ ꯗꯤ ꯑ ꯉꯁꯥꯏ ꯐꯣꯟ ꯇꯧꯔꯛꯑꯦ ꯀꯩꯅꯣ ꯍꯣꯢ ꯈꯗ ꯏꯔꯥꯡ ꯇꯧꯕ꯭ꯔꯥ ꯅ ꯃꯔꯥꯗꯗꯤ ꯏꯔꯥꯡ ꯇꯧꯔꯦꯅ ꯇꯇꯩꯔ ꯒꯤꯌꯥꯏ ꯀꯥꯞꯄꯦ ꯂꯥꯏꯔꯤꯛ ꯌꯥꯝ ꯄꯥꯔꯛꯑꯕ꯭ꯔꯥ ꯉꯁꯤꯗꯤ ꯑꯗꯨ ꯀꯔꯤꯁꯨ ꯑꯣꯢꯔꯝ ꯃꯣꯏꯗ ꯍꯥꯏꯕꯗꯤ ꯃꯤꯅ ꯅꯨꯄꯤ ꯅꯨꯄꯥꯒ ꯑꯆꯥꯄꯣꯠ ꯂꯅꯕ ꯑꯣꯜꯂꯪꯅꯕꯗꯨꯕꯨꯕꯨ ꯌꯦꯡꯗꯅ ꯈꯨ ꯐꯝꯖꯤꯜꯂꯨꯕꯗꯨꯗꯅꯦ ꯍꯣꯏ ꯑꯩꯉꯣꯟꯗ ꯒꯤ ꯏꯅꯨꯡ ꯅꯨꯡꯉꯥꯢꯇꯕꯤꯗꯣ ꯈꯪꯕ꯭ꯔꯥ ꯑꯥ ꯃꯣꯢ ꯌꯦꯡꯉꯁꯨ ꯌꯦꯡꯗ꯭ꯔꯁꯨ ꯑꯪꯀꯜꯒꯗꯤ ꯇꯣꯛꯑ ꯍꯥꯏꯔꯁꯨ ꯄꯒ꯭ꯔꯨꯞꯇꯨ ꯂꯩꯍꯧꯗꯅꯤ ꯑꯣꯏꯗꯣꯏꯁꯦ ꯅꯠꯇ꯭ꯔꯗꯤ ꯌꯥꯔꯣꯏꯗꯕꯅꯤꯅ ꯃꯣꯏꯁꯨ ꯎꯝ ꯍꯥꯏ ꯃꯥꯂꯦꯕ ꯑꯗꯨꯒꯤ ꯅꯪ ꯑꯃꯨꯛ ꯁꯛ ꯈꯪꯕ ꯅꯠꯇ꯭ꯔꯥ ꯎꯝ ꯆꯥ ꯊꯛꯄ ꯊꯣꯛꯄꯁꯤꯗ ꯑꯣ ꯍꯜꯂꯛꯑꯣꯢꯗꯁꯨ ꯃꯣꯢꯖꯦ ꯂꯩꯌꯦꯕ ꯈꯪꯕ꯭ꯔꯥ ꯑꯝ ꯀꯥꯅ ꯀꯥꯅ ꯂꯩꯔꯝ ꯑꯁ ꯃꯣꯢ ꯑꯦꯟꯗ꯭ꯔꯤ ꯏꯃꯥꯟꯅꯕꯤ ꯀꯨꯛ ꯄꯣꯢꯇ ꯍꯜꯂꯛꯑꯦ ꯋꯥꯔꯤꯁꯦ ꯁꯥꯟꯅꯕꯒꯤ ꯑꯗꯨꯗꯤꯅꯦ ꯆꯠꯂꯝ ꯗꯥꯏꯗ ꯃꯣꯏꯗ ꯆꯠꯂꯝꯗꯕꯅꯤꯅ ꯑꯗꯨꯗꯩꯗꯤ ꯑꯍꯥꯟꯕꯩ ꯇꯧꯈꯤꯕꯗꯣ ꯌꯥꯝꯕꯔꯥ ꯍꯪꯢ ꯌꯥꯝꯃꯤꯎꯝ ꯎꯝ ꯀꯩ ꯉꯥꯢꯔꯤꯅꯦ ꯀꯥꯏꯗꯒꯤꯅꯣ ꯎꯝ ꯁꯨꯝ ꯍꯪꯉꯦ ꯀꯥꯏꯗꯩꯅꯣ ꯎꯝ ꯃꯅꯤꯄꯨꯔꯔꯤꯅꯤꯅ ꯃꯅꯤꯄꯨꯔꯤ ꯉꯥꯡꯕ ꯃꯥꯜꯂꯝꯃꯅꯤ ꯑꯗꯨꯅꯪꯅꯦ ꯍꯥꯏꯕꯗꯤ ꯑꯥ ꯂꯋꯥꯏꯗꯨꯅꯦꯅꯦ ꯑꯗꯨꯗꯤ ꯍꯥꯏ ꯃꯥꯅ ꯗꯦ ꯑꯥ ꯂꯋꯥꯏꯅꯦ ꯅꯪ ꯑꯣꯖꯥ ꯀꯥꯅ ꯇꯧꯔꯤꯅꯣ ꯑꯣ ꯍꯥꯏꯕꯗꯨꯗ ꯑꯣꯖꯥ ꯍꯪꯉꯩꯗꯗ ꯇꯧꯕꯩ ꯇꯥꯞꯇꯔ ꯑꯣꯢꯅꯤ ꯍꯥꯢꯕꯗ ꯑꯩꯗꯤ ꯕꯦꯛꯇꯅꯤ ꯍꯥꯢ ꯃꯅꯥ ꯎꯝ ꯍꯪꯖꯩꯁꯨ ꯁꯨꯡꯍꯥ ꯍꯪꯗꯝꯅꯤꯅ ꯎꯝ ꯐꯣꯟ ꯁꯨꯡꯇꯧ ꯍꯪꯕ ꯇꯜꯂꯤ ꯌꯥ ꯍꯣꯢ ꯗꯣ ꯑꯣꯖꯥ ꯀꯅꯥꯗꯅꯣꯅ ꯍꯪꯉꯛꯄ ꯀꯥꯟꯗꯗꯤ ꯆꯠꯂꯨꯅꯤ ꯍꯥꯏꯕꯗꯤ ꯆꯥꯎꯔꯦꯕ ꯍꯥꯏꯕꯗꯤ ꯈꯪꯅꯕꯅꯤꯅ ꯎꯝ ꯃꯣꯏ ꯍꯥꯏꯔꯦ ꯄꯣꯠ ꯁꯥꯏꯁꯅꯦ ꯃꯣꯏꯅꯁꯨ ꯑꯗꯨꯢꯗꯨꯅꯅꯦ ꯍꯥꯏꯁꯦ ꯅꯪ ꯆꯠꯁꯤꯂꯥꯛꯑꯣ ꯅꯪ ꯑꯝꯇ ꯆꯠꯁꯤꯂꯥꯛꯑꯣ ꯀꯥꯏꯅꯅꯦ ꯈꯪꯉꯕ ꯎꯝ ꯍꯣꯢ ꯑꯍꯝ ꯑꯗꯨꯗꯤ ꯍꯥꯏꯗ꯭ꯔꯥ ꯋꯥꯔꯤꯗꯨꯗꯤ ꯗꯨꯝ ꯂꯥꯝꯃꯤꯁꯦ ꯎ ꯄꯥꯔꯣ ꯄꯥꯔꯣ ꯏꯈ ꯁꯤꯗꯥꯏ ꯅꯨꯡꯉꯥꯏꯔꯝꯃꯣꯏꯀꯣ ꯃꯤ ꯈꯨꯗꯤꯡꯒꯤ ꯑꯗꯨꯃꯥꯏꯁꯨꯝ ꯉꯥꯡ ꯂꯩꯕꯗꯣ ꯈꯪꯗ꯭ꯔꯦ ꯑꯗꯨ ꯍꯜꯂꯛꯇ꯭ꯔꯤꯔꯣ ꯅꯣꯡ ꯇꯥꯕ ꯃꯤ ꯑ ꯈꯪꯕ ꯃꯤ ꯑꯣꯢꯔꯗꯤ ꯈꯤꯇꯪꯉꯥꯔꯗꯨꯕꯨ ꯆꯥ ꯕꯥꯠꯗꯦ ꯎ ꯑꯩ ꯅꯣꯡ ꯃꯥꯟꯕ ꯃꯥꯜꯂꯤꯗꯅ ꯎꯝ ꯃꯥꯢ ꯕꯥꯗꯗꯦ ꯑꯣꯢꯔꯦ ꯎ ꯎꯝ ꯎꯝ ꯌꯥꯢꯌꯦ ꯑꯦ ꯃꯥ ꯑꯗꯨꯝ ꯉꯟꯅ ꯂꯥꯛ ꯎꯝ ꯑꯥ ꯁꯤ ꯍꯥꯞꯆꯤꯟꯅꯤ ꯍꯥꯏꯕ꯭ꯔ ꯀꯩꯅꯣꯝ ꯍꯥꯏꯒꯤꯕꯅꯦ ꯀꯔꯤ ꯇꯥꯅ꯭ꯌꯥꯗ ꯀꯥꯔꯌ ꯗ ꯅꯣꯏꯒꯤ ꯒꯨꯒꯜ ꯐꯣꯝ ꯃꯦꯟꯕꯒꯤ ꯈꯣꯠꯄꯒꯤ ꯍꯥꯏꯕꯗꯨꯅ ꯀꯃꯥꯏ ꯑꯣꯏꯔꯤꯖꯥꯠꯅꯣ ꯈꯪꯗꯦ ꯍꯥꯟꯅ ꯇꯧꯒ꯭ꯔꯕ ꯃꯤꯒꯤꯗꯤ ꯃꯦꯟꯗꯁꯨ ꯌꯥꯕꯤꯔꯥ ꯀꯩꯅꯣꯝ ꯑꯣꯏꯍꯧꯋꯤꯕ ꯒ꯭ꯌꯥꯟ ꯇꯥꯗꯦ ꯅꯪ ꯋꯥ ꯉꯥꯡ ꯇꯥꯕꯩ ꯑꯗꯨꯃꯥꯏꯅ ꯑꯗꯨꯝ ꯅꯪ ꯉꯁꯥꯏꯗꯩ ꯁ ꯄꯥꯏꯔꯤꯗꯣ ꯑꯗꯨ ꯍꯥꯏꯔꯣꯏꯒꯦ ꯎꯝ ꯖꯨꯟ ꯑꯩ ꯇꯥꯗꯦ ꯌꯥꯔꯦ ꯅꯦ ꯇꯥꯗꯕ ꯍꯦꯜ
ꯑꯩꯈꯣꯏ ꯏꯆꯥꯅꯖꯨ ꯍꯥꯏꯔꯛꯈꯤꯕꯅꯤ ꯇꯞꯄꯦ ꯄꯤꯏꯔꯒ ꯉꯥꯡꯕꯖꯨ ꯉꯥꯡꯕꯅꯦ ꯌꯥꯝ ꯇꯞꯄꯦꯕ ꯇꯥꯗꯦ ꯏꯅꯝꯃ ꯇꯥꯗꯦ
ꯅꯪꯒꯤꯗꯤ ꯉꯥꯡꯕ ꯅꯪꯅꯒ ꯇꯞꯄꯒ ꯀꯩꯅꯣ ꯇꯧꯕꯒꯅꯦ ꯍꯦꯟꯅ ꯇꯞꯄꯦꯕ ꯅꯪꯒꯤ ꯋꯥ ꯉꯥꯡꯕ ꯑꯩꯒꯤꯗꯤ ꯑꯁꯤ ꯊꯝꯕ ꯀꯥꯟꯗ ꯑꯩꯅ ꯉꯥꯡꯕꯖꯦ ꯇꯥ ꯍꯩꯕ ꯅꯪꯅ ꯪ ꯀꯟꯅ ꯉꯥꯡꯕꯩꯖꯨ ꯅꯠꯇꯦꯕ ꯀꯟꯅ ꯀꯟꯅ ꯉꯡꯕꯩꯖꯨ ꯅꯠꯇꯦꯕ ꯅꯪꯒꯤ ꯗꯨꯅꯅꯦꯕ ꯅꯪꯒꯤ ꯑꯇꯣꯞꯄ ꯃꯇꯝ ꯃꯇꯝꯗꯗꯤ ꯀꯩꯅꯣ ꯇꯧꯗꯦꯕ ꯑꯗꯨ ꯀꯥꯔꯌꯥꯒꯤꯗꯗꯤ ꯍꯦꯟꯅ ꯇꯞꯄ꯭ꯔ ꯀꯩꯅꯣꯝ ꯇꯧꯌꯦ ꯑꯩꯅ ꯑꯝꯇ ꯂꯣꯏꯁꯤꯟꯈ꯭ꯔꯒꯦ ꯑꯩꯅ ꯈꯟꯕꯁꯤ ꯎꯝ ꯁꯤ ꯂꯣꯏꯁꯟꯒ꯭ꯔꯒꯗꯤ ꯋꯥꯏ ꯁꯪꯅ ꯑꯃꯇ ꯂꯩꯒꯦ ꯌꯥꯗꯦ ꯍꯥꯏ ꯐꯒꯗꯕ ꯎꯝ ꯍꯧꯖꯤꯛꯇ ꯑꯔꯥꯟꯗꯒꯤ ꯂꯣꯏꯁꯟꯂꯦ ꯃꯣꯏ ꯄ꯭ꯔꯣꯖꯦꯛ ꯑꯃ ꯑ ꯑꯃꯗꯒꯤ ꯑꯃ ꯂꯥꯛꯄꯤꯗꯨꯅ ꯗꯦꯠ ꯐꯤꯞ ꯐꯤꯇꯤꯟ ꯊꯥꯕꯗꯨꯅ ꯗꯦꯠ ꯐꯤꯐꯇꯤꯟ ꯗꯩ ꯍꯧꯗꯣꯔꯤꯕ꯭ꯔ ꯀꯣꯟꯅ ꯌꯥꯗꯣꯔꯤꯕ꯭ꯔꯥ ꯑꯗꯨꯁꯨ ꯒ꯭ꯌꯥꯟ ꯇꯥꯗꯦ ꯍꯪꯗꯗꯤ ꯊꯥ ꯑꯃꯗꯤ ꯊꯥꯏꯗꯅꯀꯣ ꯑꯗꯨꯒ ꯗꯦꯠ ꯐꯤꯞꯇꯤꯟ ꯗꯩ ꯍꯧꯔꯒ ꯌꯥꯎꯗ ꯌꯥꯗꯕꯤ ꯑꯣꯏꯇꯥꯔꯒꯗꯤ ꯃꯣꯏꯖꯦ ꯐꯔꯛ ꯇꯥꯏ ꯌꯨꯝꯗꯩ ꯇꯧꯔꯛꯑꯖꯨ ꯌꯥꯅꯤ ꯍꯥꯏꯕ꯭ꯔ ꯀꯩꯅꯣꯝ ꯍꯥꯏꯒꯤꯗꯥꯏ ꯎꯝ ꯋꯥꯛ ꯐ꯭ꯔꯣꯝ ꯍꯣꯝ ꯑꯣꯏꯕꯤꯗꯣ ꯑꯗꯨ ꯇꯣꯄꯤꯛꯅꯤꯗꯅ ꯑꯗꯨ ꯃꯣꯏ ꯍꯧꯖꯤꯛ ꯇꯧꯗ ꯌꯥꯗꯕꯤ ꯑꯣꯏꯔꯗꯤ ꯑꯗꯣ ꯑꯩꯈꯣꯏꯗꯤ ꯍꯧꯖꯤꯛ ꯑꯦꯛꯖꯥꯝ ꯂꯩꯕꯅꯤꯅ ꯐꯔꯛ ꯇꯥꯏꯕ ꯍꯥꯏꯕꯗꯤ ꯍꯧꯖꯤꯛꯃꯛ ꯍꯥꯏꯕꯗꯤ ꯑꯗꯨ ꯃꯣꯏ ꯀꯣꯟꯅ ꯄꯨꯟꯅ ꯀꯠꯄꯤ ꯌꯥꯕꯤ ꯑꯣꯏꯔꯁꯨ ꯐꯩ ꯅꯠꯇ꯭ꯔꯒꯅ ꯀꯃꯥꯏꯅ ꯇꯧꯕꯤꯅꯣꯖꯨ ꯐꯖꯅ ꯈꯪꯗ꯭ꯔꯤ ꯍꯣꯏ
ꯑꯗꯨ ꯃꯣꯏꯅ ꯉꯁꯥꯏ ꯗꯦꯠ ꯐꯤꯞꯇꯤꯟꯗꯒꯤ ꯍꯧꯅꯤ ꯊꯥꯔꯛꯇ꯭ꯔꯥ ꯎꯝ ꯗꯦꯠ ꯐꯤꯐꯇꯤꯟꯗꯒꯤ ꯇꯥꯔꯑꯕ ꯑꯗꯨ ꯉꯝ ꯃꯦ ꯃꯩꯇꯩ ꯃꯌꯦꯛꯇ ꯌꯥꯝꯅ ꯏꯕꯗꯣ ꯍꯣꯏ ꯃꯇꯩꯃꯥꯅ ꯍꯥ ꯍꯥ ꯍꯥ ꯀꯔꯤꯅꯣ ꯍꯥꯏꯔꯛꯄꯗꯣ ꯑꯗꯣ ꯆꯦ ꯁꯩꯇꯕꯥꯃꯥ ꯍꯣꯏꯅꯥ ꯊꯥꯒꯠꯂꯛꯄꯗꯤ ꯃꯥꯏꯗꯤ ꯑꯣꯜꯔꯦꯗꯤ ꯀꯩꯅꯣ ꯍꯥꯏꯗ꯭ꯔꯥ ꯒꯨꯜ ꯐꯣꯝꯗꯣ ꯑꯣꯜꯔꯦ ꯀꯩꯅꯣ ꯇꯧꯔꯤꯅ ꯑꯩꯈꯣꯏ ꯍꯥꯟꯅ ꯇꯧꯈꯤꯕꯤꯗꯨꯣ ꯑꯣꯏꯗꯣꯏꯔꯥ ꯑꯅꯝꯕꯤ ꯇꯧꯗꯣꯏꯔꯥ ꯈꯪꯗꯦꯕ ꯑꯗꯨ ꯏꯆꯦ ꯔꯕꯤꯅꯥꯗꯨ ꯑꯝꯇ ꯍꯪꯒꯗꯤ ꯐꯩꯗꯅ ꯑꯅꯧꯕ ꯌꯥꯎꯔꯛꯄꯁꯤꯡꯕꯨꯗꯤ ꯃꯣꯏ ꯃꯦꯟꯒꯅꯤ ꯍꯥꯏꯗꯅꯀꯣ ꯎꯝ ꯅꯠꯇꯕ ꯀꯥꯡꯕꯨꯗꯨꯗꯤ ꯌꯥꯕ ꯃꯥꯂꯤꯗꯣ ꯎꯝ ꯌꯥꯝꯃꯦ ꯃꯤ ꯃꯁꯤꯡꯗ ꯑꯣꯏꯗꯣꯔꯤꯕ꯭ꯔꯥ ꯅꯠꯇ꯭ꯔꯒ ꯑꯗꯨꯝ ꯌꯥꯎꯅꯤꯡꯕ ꯌꯥꯕꯤꯔꯥ ꯑꯗꯨꯁꯨ ꯈꯪꯗꯦ ꯀꯌꯥꯔꯛ ꯁꯨꯔꯥꯒꯦ ꯅꯪ ꯇꯧꯔꯛꯞꯄ ꯁꯤꯒ ꯃꯔꯤꯔꯛ ꯁꯔꯝꯃꯗꯧ ꯃꯥꯜꯂꯤ